ꯀꯩꯗꯧꯔꯤꯅꯣ
ꯑꯩꯗꯤ ꯑꯩꯒꯤ ꯂꯥꯏꯔꯤꯛꯀ ꯑꯦꯠꯖꯁꯃꯦꯟ ꯇꯧꯋꯦ ꯅꯪꯗꯤ
ꯏꯁ ꯑꯩꯁꯨ ꯏꯔꯨꯔꯒ ꯂꯩꯁꯤꯔꯅ ꯈꯟꯕ ꯁꯥꯃꯟꯕꯒꯤ
ꯑꯌꯨꯛꯇ ꯏꯔꯨꯈꯔꯕꯅꯣ
ꯏꯔꯨꯁꯦꯔꯅ ꯈꯜꯂꯦ ꯍꯥꯏꯕ
ꯑꯣ ꯎꯝ ꯑꯩꯗꯤ ꯍꯧꯖꯤꯛꯇꯤ ꯏꯔꯨꯔꯦ ꯌꯥꯝ ꯀꯨꯜ ꯑꯣꯏꯔꯗꯤ
ꯐꯥꯏꯀꯜ ꯃꯤꯗꯤ ꯌꯥꯝꯅ ꯋꯥꯀꯤꯡ ꯆꯠꯄꯅ
ꯑꯥ
ꯋꯥꯀꯤꯡ ꯆꯠꯄ꯭ꯔꯣꯅꯪ
ꯅꯠꯇꯦ ꯆꯠꯇꯦ ꯍꯧꯖꯤꯛꯇꯅꯤ ꯆꯞꯄꯁꯨ ꯀꯣ ꯍꯣꯏ ꯊꯕꯛ ꯌꯥꯝ ꯂꯩꯌꯦ ꯑꯗꯨꯅꯅꯦ
ꯇꯣꯟꯅꯤꯡꯗ꯭ꯔꯦ ꯍꯧꯖꯤꯛꯇꯣ ꯌꯥꯝꯅ ꯋꯥꯏ
ꯗꯦꯀ꯭ꯔꯤꯁꯟ ꯆꯖꯦꯅ ꯅꯪꯁꯦ
ꯑꯥ
ꯉꯁꯤꯗꯤ ꯀꯩꯁꯨ ꯇꯥꯔꯦꯅ
ꯀꯔꯤ ꯍꯤꯟꯖꯥꯡꯂ
ꯍꯥ
ꯑꯜꯂꯨ ꯅꯪ ꯀꯔꯤ ꯍꯥꯏꯕ
ꯑꯣ ꯑꯂ ꯃꯩꯁ ꯁꯔꯂ
ꯆꯥꯛ ꯆꯥꯗ꯭꯭ꯔꯤ ꯅꯪꯗꯤ ꯆꯥꯛ ꯆꯥꯔꯕꯣ
ꯆꯥꯗꯔꯤ
ꯎꯝ ꯀꯔꯤ ꯇꯧꯔꯦ ꯍꯧꯖꯤꯛ
ꯇ ꯇ ꯇ ꯁꯝꯁꯨ ꯌꯥꯗꯦꯗ ꯑꯩꯁꯦ ꯑꯩꯁꯦ ꯗꯥꯎꯗꯤ ꯐꯠꯇ꯭ꯔꯕꯅꯤ ꯌꯥꯅ ꯃꯔꯣꯜ ꯑꯃ ꯁꯝꯅ ꯃꯔꯣꯜ ꯑꯃ
ꯀꯩꯗꯧꯔꯤꯒꯦ ꯅꯪꯕꯨ
ꯅꯪꯗꯤ ꯑꯩ ꯅꯨꯄꯥ ꯑꯩ ꯁꯝꯐꯥꯕ ꯑꯃꯒ ꯌꯥ ꯐꯖꯕ ꯅꯨꯄꯥ ꯂꯧꯗꯣꯏꯅꯦ
ꯑꯗꯨꯔ
ꯌꯦꯖꯅꯤ ꯌꯥꯔ
ꯑꯣ ꯃꯗꯤ ꯍꯥꯏꯒꯤꯦ ꯖꯤꯟ ꯍꯥꯄꯤꯖꯤꯔ ꯅꯪ ꯃꯗꯁꯨꯨ ꯑꯩꯆꯦꯟ ꯀ ꯐꯥꯏꯔ
ꯍꯣꯏ
ꯔꯤꯖꯔꯥ
ꯍꯥ
ꯍꯥꯏꯒꯤꯖꯤꯅ ꯄꯤꯒ ꯔꯥꯜ
ꯍꯣꯏ ꯅꯪꯒꯤ ꯖꯤꯟꯁꯇꯤ ꯀ ꯑꯃ ꯂꯧꯁꯤꯔꯥ ꯈꯟꯗ꯭ꯔꯦ ꯑꯩ
ꯎꯝ ꯂꯧꯔꯣ ꯄꯥꯝꯗꯗꯤꯝ ꯄꯥꯝꯗ꯭ꯔꯗꯤꯀꯣ ꯂꯧꯔꯣ ꯈꯩꯗ
ꯄꯤ ꯇꯁ ꯀꯃꯜꯂꯣꯅꯤ
ꯅꯪꯅ ꯄꯥꯝꯗꯗꯤꯀꯣ ꯅꯪꯅ ꯄꯥꯝꯃꯦ ꯑꯗꯨꯔꯗꯤ ꯂꯧꯔꯣ ꯀꯥꯏꯗꯦ
ꯁꯤꯔꯎꯒ
ꯍꯣꯏ ꯍꯣꯏ
ꯑꯔꯤꯌꯥ ꯂꯧꯔꯣ ꯅꯪꯅ ꯅꯪꯉꯣꯟꯗ ꯁꯨꯗꯕꯗꯣ ꯑꯩꯌꯅꯤꯡꯗ ꯂꯩꯔꯦ ꯍꯥꯏꯔꯒ ꯄꯤ ꯖꯒꯥ ꯄꯤꯊꯣꯛꯀ ꯇꯅꯦꯀꯣ ꯄꯤ ꯖꯒꯥ ꯄꯤꯊꯨ ꯄꯨꯖꯥꯅꯤ
ꯅꯪꯅ ꯄꯥꯝꯂꯗꯤ ꯑꯩꯗꯤ ꯄꯤꯒꯦ ꯀꯩꯗ ꯄꯣꯛꯄꯤꯒ ꯍꯧꯖꯤꯛꯀꯥꯟꯗ ꯊꯕꯛ ꯌꯥꯝ ꯂꯩꯌꯦꯀꯣ
ꯕꯥꯃꯦ ꯑꯩꯗ
ꯍ ꯃꯉꯥꯏ ꯍꯥꯏ
ꯅꯉꯣꯟꯗ ꯕꯤꯖꯝ ꯐꯤꯌ ꯄꯥꯝꯕ꯭ꯔꯣ ꯑꯩꯒꯤ ꯔꯨꯝꯗꯀꯣ ꯃꯤꯌꯥꯝ ꯃꯥꯅ ꯐꯤꯗꯨ ꯒꯨꯖꯤꯟ ꯐꯤꯒꯤ ꯍꯤꯌꯔ ꯏꯁꯇꯥꯏꯜꯅ ꯄꯥꯏꯔꯒ ꯂꯩꯌꯦ ꯃꯥꯗꯣ ꯍꯥꯏ ꯁ꯭ꯀꯨꯜ ꯗꯦꯖꯇꯣ
ꯑꯣꯝ
ꯃꯦꯂꯦꯛꯁꯨ ꯌꯥꯝ ꯐꯔꯦ
ꯍꯣꯏ ꯍꯣꯏ ꯌꯥꯝꯅ ꯐꯥꯏ ꯂꯣꯏ ꯃꯔꯜꯅ
ꯃꯗꯨ ꯒꯖꯨꯟꯈꯒꯤ ꯌꯦꯁ ꯇꯅ ꯀꯔꯒ ꯀꯣ ꯑꯗꯨꯒ ꯂꯩ ꯑꯗꯨꯅ ꯑꯩꯈꯣꯏꯅ ꯌꯥꯝꯅ ꯅꯛꯅꯤꯡꯉꯦ
ꯁꯤꯁꯦ ꯅꯪꯒꯤ ꯋꯥꯈꯜꯗꯣ ꯐꯖꯅ ꯇꯥꯗꯦ
ꯑꯣꯗꯣ
ꯎꯝ ꯇꯥꯎꯁꯨ ꯇꯥꯏꯦ ꯗꯣꯔꯁꯨ ꯐꯖꯅ ꯇꯗꯦ ꯅ ꯀꯗ ꯆꯁꯈ ꯇꯔꯤ
ꯃꯅꯨꯡꯉꯥꯏꯇꯦ ꯍꯦ
ꯌꯥꯝꯅ ꯎꯝ ꯀꯔꯤ ꯍꯥꯏꯕ ꯌꯥꯝꯅ ꯅꯨꯡꯉꯥꯢꯇꯦꯍꯦ
ꯍꯣꯏ ꯨꯖꯤꯁ ꯋꯥ
ꯑꯣ ꯍꯣꯏ ꯑꯗꯨꯝ
ꯑ
ꯎꯝ ꯑꯩꯗꯤ ꯈꯟꯕꯗꯤ ꯌꯥꯝ ꯂꯩ ꯑꯗꯨ ꯑꯣꯏꯔꯗꯤ ꯀꯔꯤ ꯇꯧꯒꯦ ꯈꯟꯗ꯭ꯔꯗꯤ ꯍꯥꯥ
ꯑꯗꯨ ꯊꯕꯛꯀꯣ ꯌꯥꯝ ꯂꯩꯌꯦ ꯑꯗꯨ ꯑꯣꯏꯔꯁꯨ ꯆꯠꯅꯤꯡꯗ꯭ꯔꯦ ꯈꯪꯗ꯭ꯔꯦ ꯀꯔꯤ ꯇꯧꯒꯦꯁꯨ ꯈꯟꯗ꯭ꯔꯦ
ꯑꯣ
ꯌꯥꯝ ꯂꯩꯌꯦ ꯌꯥꯝ ꯂꯩ ꯊꯕꯛꯇꯤ
ꯂꯥꯏꯔꯤꯛ ꯑꯃ ꯀꯂꯥꯔꯗꯤ ꯈꯪꯒꯗꯧꯅꯦ ꯑꯩ ꯑꯥꯏꯔꯟ ꯇꯧꯔꯒꯦ ꯇꯧꯔꯒ ꯂꯩꯌꯨ
ꯍꯣꯏ ꯍꯥꯏꯈ꯭ꯔꯁꯨ ꯑꯗꯨꯝ ꯑꯃꯨꯛꯀ ꯍꯥꯏꯌꯦ ꯎꯝ
ꯍꯣꯢ
ꯀꯔꯤ ꯇꯧꯔꯤꯅꯣ ꯅꯪ ꯍꯧꯖꯤꯛ
ꯍꯥꯥ
ꯀꯔꯤ ꯇꯧꯋꯦ ꯍꯧꯖꯤꯛ
ꯑꯩꯗꯣ ꯑꯔꯦꯟ ꯇꯧꯒꯦ ꯍꯥꯏ ꯂꯥꯏꯝ ꯀꯂꯗ ꯌꯥꯗꯦ ꯏꯕ꯭ꯔꯣ ꯑꯗꯨ
ꯑꯣ ꯍꯤꯞꯂꯒ ꯆꯠꯈ꯭ꯔꯕꯣ
ꯍ ꯂ ꯂꯥꯏ ꯁꯛꯁꯟ
ꯑꯣ ꯑꯈꯣꯏꯒꯤꯗꯤ ꯂꯩꯌꯦ ꯑꯩꯈꯣꯏ ꯁꯥꯏꯠꯇ ꯂꯩꯇ ꯂꯩꯌꯦ
ꯍꯣꯏ ꯅꯪꯒꯤ ꯊꯕꯛ ꯌꯥꯝ ꯆꯤꯕ ꯃꯥꯜꯂꯦꯗ ꯑꯩ ꯋꯥꯔꯤ ꯁꯥꯕ ꯇꯧꯔꯒ
ꯍꯧꯖꯤꯛꯇꯣ ꯊꯥꯕꯛ ꯂꯩꯌꯦ ꯍꯥꯏꯗꯤ ꯀꯔꯤ ꯑꯩꯒꯤ ꯌꯥꯝꯇ ꯂꯩꯗꯤ ꯂꯩꯇꯦ ꯑꯗꯨ ꯑꯣꯏꯔꯁꯨ ꯑꯩꯒꯤ ꯈꯤꯇꯪꯀꯣ ꯑꯩꯅ ꯁꯤꯗ ꯑꯦꯔꯦꯟꯖꯃꯦꯟ ꯇꯧꯒꯦ ꯑꯗꯨꯃꯥꯢꯏ ꯇꯧꯔꯒ ꯂꯩꯌꯦ
ꯑꯦꯁꯦꯃꯦꯟꯒꯨꯝꯕ ꯑꯗꯨꯒ ꯀꯔꯤ ꯀꯔꯤ ꯍꯧꯖꯤꯛꯅ ꯑꯦꯔꯦꯟꯖꯃꯦꯟꯇꯨꯒꯤ ꯑꯗꯨꯃꯥꯏꯅ ꯐꯝꯕ ꯂꯩ ꯇꯧꯔꯒ ꯂꯩ
ꯎꯨꯝ ꯎꯨꯝ ꯑꯥ ꯇꯧꯔꯣ ꯑꯗꯣꯏꯗꯤ
ꯎꯨꯝ ꯅꯪꯗꯤ ꯂꯣꯏꯔꯕ꯭ꯔꯣ ꯅꯪꯗꯤ
ꯂꯩꯇ꯭ꯔꯤꯗ
ꯑꯗꯨꯗꯤ ꯅꯪ ꯅꯨꯡꯉꯥꯏꯔꯦꯍꯦ ꯅꯪꯒꯤ ꯂꯣꯏꯔꯗꯤ ꯐꯔꯦ ꯑꯩꯗꯤ ꯂꯣꯏꯇ꯭ꯔꯦ ꯍꯧꯖꯤꯛ ꯃꯥꯁꯇꯔ
ꯍꯥꯏꯅꯤꯉꯥꯏ ꯂꯩꯇꯦꯗ
ꯍꯧꯖꯤ ꯃꯥꯁꯇꯔ ꯇꯧꯔꯒ ꯌꯥꯝ ꯕꯤꯖꯤ ꯑꯣꯏ ꯑꯩꯗꯤ
ꯑꯥ
ꯑꯃꯥ ꯁꯤꯛ
ꯎꯝ ꯌꯥꯝ ꯂꯩꯌꯦ ꯊꯕꯛ ꯆꯤꯜꯂꯦ ꯑꯗꯨ ꯑꯣꯏꯔꯁꯨ ꯌꯧꯔꯁꯨ ꯑꯩꯅ ꯎꯝ ꯀꯅꯤꯡꯗꯦꯀꯣ ꯑꯗꯨꯅꯦ ꯇꯥꯏꯝ ꯋꯦꯁ ꯇꯧꯔ ꯈꯂ ꯍꯥꯏꯗꯤ
ꯇꯜꯂ‌ꯦ
ꯎꯝ ꯌꯥꯝ ꯂꯩꯌꯦ
ꯑꯣ ꯊꯋꯥꯗ ꯇꯁꯤ ꯊꯅꯤ ꯀꯅꯤ
ꯎꯝ ꯅꯪ ꯀꯗꯏꯗ ꯂꯩ ꯃꯄꯇ ꯂꯩꯕ꯭ꯔꯣ
ꯃꯄꯟꯗ ꯂꯩꯌ‌ꯦ ꯍꯣꯏ
ꯀꯔꯤ ꯇꯧ ꯃꯄꯥꯟꯗꯅ
ꯆꯝꯄ ꯇꯜ
ꯎꯝ ꯎꯝ ꯅꯁꯤꯅ ꯀ꯭ꯂꯥꯁ ꯄꯨꯡ ꯀꯌꯥ ꯆꯀꯤꯅꯦ
ꯁꯤꯔꯤ ꯍꯣꯂꯤꯗꯦꯅꯤꯁꯤ ꯀ꯭ꯂ
ꯑꯣ ꯑꯗꯨꯗꯤ ꯔꯣꯝꯗ ꯐꯝꯒꯦꯔꯥ ꯑꯗꯨ ꯃꯇꯝꯗ ꯊꯣꯛꯈꯤꯅꯤ
ꯑꯩꯅ ꯁꯤꯗ ꯆꯠꯁꯤꯔ
ꯎꯝ ꯑꯗꯨꯔꯗꯤ ꯕꯖꯔꯗ ꯆꯠꯁꯤꯔꯣ
ꯑꯋꯥ ꯗ꯭ꯔꯦꯁꯁꯤ ꯄꯩꯁꯥ ꯀ
ꯎꯝ ꯎꯝ ꯍꫭꯏ ꯅ ꯁꯝ ꯆꯥꯏꯀꯦꯀꯣ ꯃꯐꯝꯗ ꯍꯥꯏꯗꯦ ꯉꯁꯤ ꯄꯂꯥꯟ ꯑꯃ ꯂꯩꯌ‌ꯦ ꯆꯄꯜ ꯌꯥꯗꯤ ꯍ‌ꫭꯏ ꯑꯩ ꯉꯁꯤ ꯗꯨꯏꯇꯤ ꯆꯠꯀ‌ꯦ
ꯑꯣ ꯆꯠꯅ
ꯍꯥ
ꯆꯠ
ꯑ ꯆꯠꯒꯤ
ꯎꯝ ꯎꯝ
ꯅꯪꯒꯤ ꯃꯃꯗꯨ ꯍꯣꯖꯤꯛ ꯀꯥꯟ ꯀꯩꯗꯧꯃꯥꯏ ꯂꯩꯌ‌ꯦ
ꯑꯩ ꯃꯃꯁꯤ ꯀꯥꯟꯗ ꯎꯒ
ꯑꯣ ꯑꯗꯨꯗꯤ ꯃꯁꯨ ꯐꯔꯦꯀꯣ
ꯑꯩ ꯑꯦꯛꯁꯄꯔꯠꯉꯥꯏ ꯆꯠꯈ꯭ꯔꯦ ꯍꯧꯖꯤꯛꯀꯥꯟꯗꯤ
ꯎ ꯑꯗꯣ ꯃꯥꯒꯤ ꯎꯝ ꯀꯩꯅ ꯍꯥꯏꯕ ꯏꯁꯇꯤꯆꯤꯡꯗꯨꯣ ꯂꯧꯊꯣꯛꯈ꯭ꯔꯕ꯭ꯔꯣ
ꯇ꯭ꯔꯦ ꯃꯗꯨꯗꯣ ꯃꯊꯁ ꯇꯥꯛꯂꯒꯅꯤ ꯍꯥꯏꯌꯦ ꯋꯥꯟ ꯃꯟꯒꯨꯝꯕ ꯃꯊꯟꯇ
ꯐꯥꯏꯚ ꯃꯥꯟꯁ
ꯋꯥꯟ ꯃꯥꯟ
ꯑꯣ ꯑꯣꯗꯤ ꯐꯔꯦ ꯑꯣ ꯑꯗꯨ ꯑꯣꯏꯔꯗꯤ ꯑꯩꯈꯣꯏꯒꯤ ꯁꯤꯗꯤ ꯂꯣꯏꯔꯦꯗ ꯀꯟꯇ ꯅꯪꯅ ꯎ ꯆꯄꯥꯏ ꯌꯥꯏꯀꯣ
ꯑꯣ
ꯅꯕꯨꯂꯧꯕ ꯆꯀ ꯐꯔꯦ
ꯏ
ꯑꯗꯨꯒ ꯅꯪꯒꯤ ꯆꯤꯠ ꯆꯗ ꯀꯝꯍꯜꯂ ꯍꯧꯖꯤꯛꯇꯨ ꯃꯗꯣ ꯅꯨꯡꯉꯥꯏꯕ꯭ꯔꯣ
ꯃꯥꯁꯨ ꯅꯨꯡꯉꯥꯏꯀꯣ
ꯍꯣꯏ
ꯅꯁꯨ ꯁꯨꯇꯤ ꯂꯥꯛꯄꯗꯅꯦ ꯆꯁꯤ
ꯀꯗꯥꯏꯗ
ꯑꯩꯒꯤ
ꯑ ꯑꯣ ꯑꯣ ꯍ ꯍꯣꯏ ꯌꯥꯏ
ꯑꯩꯒꯤ ꯅꯨꯄꯥꯁꯨ ꯂꯥꯛꯇꯣꯏ ꯑꯩ ꯍꯥꯏꯔꯗꯤ
ꯑꯣ ꯃꯥꯒꯤ ꯅꯪꯒꯤ ꯅꯨꯄꯥꯁꯨ ꯂꯥꯛꯀꯅꯤꯀꯣ
ꯍꯣꯏ ꯑꯩꯅ ꯑꯩꯅ ꯑꯩꯗꯤ ꯅꯨꯄꯥꯃꯥꯡꯒꯤ
ꯁꯤ ꯃꯃꯥꯡꯁꯤꯗ ꯑꯩꯗꯣ ꯑ ꯑ ꯇꯧꯕ ꯂꯩꯩꯅ ꯍꯥꯔꯁꯤꯡꯗꯣ ꯎꯁ ꯌꯥ ꯂꯥꯛ
ꯑꯣ ꯑꯗꯨ ꯑꯗꯨꯗꯤ ꯐꯔꯦ ꯍꯦꯅꯗꯨ
ꯑꯣꯏꯗꯕ ꯑꯣ ꯂꯕꯤ ꯌꯥ ꯄꯔꯦ
ꯎꯝ ꯗꯤ ꯌꯦꯒꯦꯁꯨ
ꯊꯥꯕ ꯂꯩꯇ꯭ꯔꯦ ꯑꯗꯨꯒꯨꯝꯕ ꯑꯗꯨꯝꯕꯅ ꯐꯪꯕ ꯂꯩꯗꯤ
ꯑꯦ ꯑꯩꯗꯣꯣ ꯃꯃꯥꯁꯨ ꯊꯕꯛ ꯁꯨꯕ ꯌꯥꯗꯦꯗꯅ ꯍꯥꯏ ꯃꯄꯥꯝꯕꯦ ꯌꯥꯝꯅ ꯀꯟꯗ꯭ꯔꯁꯨ ꯌꯨꯝꯗꯗꯤ ꯍꯧꯖꯤꯛꯇꯤ ꯏꯁꯇ꯭ꯔꯣꯡ ꯋꯨꯃꯦꯟ ꯇꯥꯕ ꯇꯥꯔꯦ ꯑꯩꯗ ꯃ ꯃꯦꯡꯦꯡ꯭ꯂꯗꯧꯅꯦ
ꯎꯝ ꯍꯝ
ꯌꯨꯝꯁꯨ ꯄꯟꯁꯥ ꯀꯁꯤꯔ ꯈ ꯊꯅꯤ
ꯍ ꯆꯃꯅ ꯂꯥꯏꯁꯨ ꯆꯃꯅ ꯂꯩꯁꯨ
ꯍꯣꯏ ꯍꯣꯏ ꯃꯥꯅꯤ ꯃꯥꯅꯤ
ꯎꯝ
ꯑꯦ ꯊꯕꯛ ꯌꯥꯝꯅ ꯌꯦꯗꯔꯦ ꯁꯨꯝ ꯀꯔꯤ ꯇꯧꯒꯦꯁꯨ ꯈꯟꯗ꯭ꯔꯣꯖꯤꯀꯥꯟ